ꯑꯁ ꯑꯈꯣꯏ ꯏꯃꯨꯡ ꯃꯅꯨꯡꯁꯦ ꯍꯟꯗꯛꯇꯤ ꯑꯁ ꯌꯥꯗ꯭ꯔꯦꯍꯦ ꯕꯦꯔꯥꯞ ꯐꯖꯅ ꯀꯥꯔꯦꯍꯦ꯫
ꯀꯩꯗꯧꯔꯒꯦ ꯍꯥꯏꯁꯦ?
ꯑ ꯑꯈꯣꯏꯒꯤ ꯍꯟꯗꯛ ꯏꯄꯨ ꯑꯃ ꯂꯩꯈꯤꯗꯕꯗꯣ
ꯑꯥ ꯑꯧ
ꯑꯗꯨ ꯂꯩꯈꯤꯗꯕ ꯃꯇꯨꯡꯁꯤꯗ ꯑꯁ ꯑꯈꯣꯏ ꯏꯄꯨꯒꯤ ꯏꯃꯨꯡꯁꯦ ꯃꯊꯪ ꯃꯊꯪ ꯍꯥꯏꯗꯤ ꯍꯥꯏꯗꯤ ꯂꯩꯇꯕꯒꯤ ꯅꯨꯡꯉꯥꯏꯇꯕ, ꯀꯩꯗꯧꯕ ꯁꯨꯝ ꯆꯥꯔꯨꯗꯕ, ꯊꯛꯍꯧꯗꯕ, ꯋꯥꯈꯜ ꯅꯨꯡꯉꯥꯏꯇꯕ ꯃꯌꯥꯝꯗꯣ
ꯎꯝ
ꯑꯗꯨ ꯇꯧꯔꯕ ꯃꯌꯥꯝꯗꯨꯅ ꯍꯥꯏꯗꯤ ꯑꯁ ꯍꯛꯆꯥꯡꯁꯦ ꯂꯣꯏ ꯆꯣꯛꯊꯅꯔꯀꯣ ꯃꯊꯪ ꯃꯊꯪ ꯂꯣꯛ ꯂꯩꯍꯧꯁꯦ ꯇꯧꯈꯠꯅꯔꯛꯄꯤꯅꯦꯃꯦ꯫
ꯃꯗꯨ ꯃꯗꯨ ꯌꯥꯝꯅ ꯗꯦꯟꯖꯔꯁꯅꯦꯀꯣ
ꯎꯝ ꯑꯍꯥꯟꯕꯗ ꯑꯃ ꯇꯧꯔꯦꯗꯅ, ꯑꯃ ꯂꯣꯏꯔ ꯃꯇꯨꯡꯗ ꯑꯃ ꯑꯃꯨꯛ ꯇꯧꯁꯜꯂꯛꯄꯤ ꯑꯃ ꯂꯣꯏꯔꯃꯗ ꯃꯥ ꯑꯃꯨꯛ ꯇꯧꯁꯜꯂꯛꯄꯤꯅꯦꯕ ꯇꯧꯏꯁꯦ
ꯍꯣꯏꯅꯦ ꯃꯥ ꯃꯗꯨ ꯌꯥꯝ ꯊꯤꯅ ꯕꯦꯔꯥꯅꯤ ꯃꯗꯨ, ꯌꯦꯟꯊꯣꯛ ꯍꯎꯗ꯭ꯔꯒꯗꯤ ꯈꯨꯗꯣꯡ ꯊꯤꯅꯤꯡꯉꯥꯏꯁꯨ ꯌꯥꯝ ꯑꯣꯏ
ꯌꯦꯡꯕ ꯍꯥꯏꯕꯨꯅꯦ ꯉꯁꯤꯗꯣ ꯎꯁꯨꯃꯥꯏ ꯇꯧꯅꯦꯕ ꯈꯣꯏꯗꯣ ꯑꯥ ꯑꯩꯈꯣꯏꯕꯣꯛꯇꯨ ꯃꯁꯥ ꯅꯍꯥꯟꯗꯒꯤ ꯉꯝꯗꯕꯅꯦ ꯒꯨꯂꯤ ꯆꯥꯔ ꯂꯩꯕꯅꯦꯕ
ꯑꯣ
ꯒꯨꯂꯤ ꯆꯥ ꯍꯥꯏꯕꯗꯣ ꯑꯁ ꯃꯁꯥꯁꯦ ꯁꯣꯟꯊꯔꯦ ꯐꯠꯇ꯭ꯔꯦꯅ ꯍꯦꯛ ꯃꯗꯣ ꯇꯣꯏꯂꯦꯠꯇ ꯆꯪꯒꯦ ꯇꯧꯕꯗ ꯃꯁꯥꯗꯨ ꯂꯦꯛꯊꯔꯛꯇꯅꯅꯦ
ꯎꯝ
ꯍꯣꯁꯄꯤꯇꯥꯜꯗ ꯄꯨꯈꯠ ꯄꯅꯦꯕ ꯉꯁꯤꯁꯦ ꯀꯃꯥꯏꯅ ꯇꯧꯒꯦ ꯍꯥꯏꯕꯗ ꯍꯥꯏꯗꯤ ꯃꯥꯁꯤ ꯁꯤ ꯃꯁꯥꯁꯦ ꯗꯥꯏꯕꯤꯇꯤꯁꯁꯨ ꯂꯩꯕ ꯍꯥꯏꯇꯥꯔꯦ ꯗꯥꯏꯕꯤꯦꯇꯤꯁꯅ ꯂꯩꯔꯒ ꯒ ꯁꯨꯒꯔ ꯈꯔ ꯋꯥꯡꯕꯀꯣ ꯃꯁꯤꯁꯤꯁꯦ ꯑꯗꯣ ꯂꯣꯛ ꯆꯨꯖꯨ ꯈꯣꯏꯔꯛꯑꯕꯅꯤꯅ ꯃꯁꯥꯗꯣ ꯆꯥꯗꯕꯩ ꯊꯛꯇꯕꯒꯤ ꯍꯥꯏꯅ ꯋꯥꯔꯛꯄꯗꯨꯗ ꯁꯨꯒꯔꯒ ꯋꯥꯡꯈꯠꯂꯛꯄꯗꯨꯗ ꯄꯁꯤꯜꯂꯛꯄ ꯗꯨꯗ ꯂꯦꯛꯊꯔꯛꯄꯅꯦꯕ
ꯑꯣ
ꯑꯗꯣ ꯑꯗꯨꯃꯥꯏꯅ ꯇꯧꯔꯒ ꯑꯩꯈꯣꯏꯁꯦ ꯍꯣꯁꯄꯤꯇꯥꯜꯗ ꯉꯁꯤ ꯄꯨꯈꯠꯄꯅꯦꯕꯀꯣ
ꯎꯝ
ꯑꯩꯣꯏ ꯑꯩꯈꯣꯏ ꯏꯃꯥꯔꯖꯦꯟꯁꯤꯗ ꯇꯤꯛꯀꯦꯠ ꯑꯃ ꯀꯛꯑꯦ ꯇꯤꯀꯦꯠꯁꯦ ꯀꯛꯂꯣꯏꯔ ꯃꯇꯨꯡꯗ ꯃꯣꯏ ꯐꯥꯔꯃꯥꯁꯤꯒꯤ ꯃꯤ ꯑꯗꯒꯤ ꯇꯦꯁ ꯇꯧꯒꯗꯕ ꯃꯤꯁꯦ ꯁꯤ ꯃꯊꯪ ꯃꯊꯪ ꯂꯩꯔꯝꯃꯦ ꯐꯥꯔꯃꯥꯁꯤꯒꯤꯗꯅ ꯑꯁ ꯄꯩꯁꯥ ꯛꯀ ꯄꯩꯁꯥ ꯄꯥꯏꯗ꯭ꯔ ꯀꯥꯟꯁꯤꯗ ꯐꯥꯔꯃꯥꯁꯤꯒꯤ ꯇꯦꯁ ꯇꯧꯕꯒꯤ ꯑꯍꯥꯟꯕꯗ ꯃꯣꯏ ꯇꯦꯁ ꯇꯧꯕꯒꯤ ꯄꯩꯁꯥ ꯑꯦꯗꯚꯥꯟꯁ ꯈꯤꯇꯪ ꯍꯥꯟꯅ ꯄꯤꯌꯣꯅ ꯑꯩꯈꯣꯏꯁꯦ ꯂꯤꯁꯤꯡ ꯑꯃ ꯄꯤꯊꯣꯛꯈ꯭ꯔꯦꯕ ꯑꯗꯨꯒꯤ ꯃꯇꯨꯡꯗ ꯍ ꯍꯤꯗꯥꯛꯁꯦ ꯀꯥꯞꯅꯕ ꯈꯣꯠꯅꯕ ꯃꯥꯒꯤ ꯀꯔꯤ ꯀꯔꯥ ꯂꯣꯏꯅ ꯂꯧꯕꯁꯤꯗ ꯂꯨꯄꯥ ꯂꯤꯁꯤꯡ ꯑꯅꯤꯒ ꯆꯥꯇ꯭ꯔꯦꯠ ꯁꯨꯃꯥꯏꯅꯅꯦ ꯇꯥꯔꯤꯁꯦ ꯍꯤꯗꯥꯛ ꯈꯛꯇꯪꯁꯤꯗ
ꯑ
ꯑꯗꯨꯃꯥꯏꯅ ꯇꯧꯕ ꯑꯍꯥꯟꯕꯒꯤ ꯏꯃꯥꯔꯖꯦꯟꯁꯤꯁꯤꯗ ꯁꯨꯃꯥꯏꯅ ꯌꯦꯡꯕꯁꯤꯗ ꯂꯧꯔꯦ ꯇꯦꯁ ꯇꯧꯔꯦ ꯉꯥꯏꯍꯥꯛꯇꯪ ꯄꯣꯊꯥꯍꯜꯂꯦ ꯈꯣꯠꯂꯦ ꯇꯧꯔꯒ ꯗꯣꯛꯇꯔꯁꯦ ꯌꯦꯡꯍꯟꯕꯅꯦꯕꯀꯣ ꯗꯣꯛꯇꯔꯗ ꯏꯃꯥꯔꯖꯦꯟꯁꯤꯒꯤꯁꯤꯗ ꯏꯃꯔꯖꯦꯟꯁꯤ ꯗꯣꯛꯇꯔꯅ ꯑꯃꯨꯛ ꯃꯦꯗꯤꯁꯤꯟꯒꯤ ꯑꯣ ꯄꯤ ꯗꯤꯗ ꯆꯠꯂꯒ ꯑꯃ ꯈꯤꯇꯪ ꯆꯦꯛ ꯇꯊꯛꯑꯣꯅ ꯑꯩꯈꯣꯏꯁ ꯅꯨꯄꯤꯗꯤꯗ ꯑꯃꯨꯛ ꯔꯤꯐꯔ ꯇꯧꯔꯛꯄ ꯑꯣ ꯄꯤꯇꯁꯤꯒꯦꯁ ꯂꯩ ꯑꯣ ꯑꯗꯨꯗꯤ ꯁꯤꯗ ꯗꯣꯛꯇꯔ ꯍꯦꯛꯇ ꯌꯦꯡꯍꯜꯂꯦ ꯑꯦ ꯁꯤꯗꯤ ꯑꯥꯏ ꯁꯤ ꯌꯨꯗ ꯂꯩꯇ ꯌꯥꯔꯔꯣꯏ ꯁꯣꯔ ꯍꯣꯟꯕꯗ ꯃꯁꯥꯁꯦ ꯁꯣꯔ ꯍꯣꯟꯕ ꯉꯝꯗꯕꯒꯤ ꯋꯥꯕꯔꯨ ꯁꯣꯔ ꯍꯣꯟꯕꯁꯨ ꯅꯨꯡꯉꯥꯏꯇꯦ ꯍꯥꯏꯌꯦꯕ ꯑꯗꯨꯃꯥꯏꯅ ꯁꯣꯔ ꯍꯣꯟꯕ ꯋꯥꯠ ꯑꯥꯏ ꯁꯤꯨ ꯁꯤꯗꯤ ꯐꯔ ꯇꯧꯔ ꯂꯩꯗꯤ ꯌꯥꯔꯣꯏꯅ ꯑꯃꯨꯛ ꯑꯥꯏ ꯁꯤ ꯨ ꯔꯤꯐꯔ ꯇꯧꯔꯦ ꯄꯩꯁꯥꯁꯤꯅ
ꯎꯝ
ꯑꯗꯒꯤ ꯑꯣꯛꯁꯤꯖꯦꯟꯒꯤ ꯁꯤꯂꯤꯟꯗꯔ ꯍꯣ ꯑꯗꯒꯤ ꯀꯔꯤ ꯍꯣ ꯑꯁ ꯄꯨꯊꯣꯛꯑꯀ ꯄꯨꯁꯤꯟꯒ ꯋꯥꯁꯨ ꯋꯥꯕ ꯑꯗꯨꯃꯥꯏꯅ ꯇꯧꯔꯒ ꯑꯩꯁꯤꯗ ꯑꯃꯨꯛ ꯊꯝꯃꯦ
ꯑ ꯑꯔ ꯃꯅꯤꯄ
ꯑꯁꯗꯤ ꯇꯗꯨꯈꯣꯅꯤ ꯄꯩꯁꯥ ꯑꯗꯨ ꯑꯝꯇ ꯍꯥꯏꯔꯛꯈꯤꯒꯦꯅꯦ
ꯍꯣꯏ ꯍꯥꯏꯔꯣꯑꯣ ꯍꯥꯏꯔꯣꯑꯣ
ꯑꯗꯣ ꯉꯁꯥꯏ ꯑꯍꯥꯟꯕꯒꯤ ꯏꯃꯥꯔꯖꯦꯟꯁꯤꯒꯤꯗ ꯄꯩꯁꯥꯁꯦ ꯂꯤꯁꯤꯡ ꯑꯍꯨꯝ ꯑꯍꯨꯝ ꯆꯥꯝꯃꯉꯥ ꯍꯦꯟꯅ ꯂꯣꯏꯈ꯭ꯔꯦꯕ ꯃꯈꯣꯏꯁꯤ
ꯑꯣ ꯑꯣ
ꯉꯁꯥꯏꯒꯤ ꯃꯦꯗꯤꯀꯦꯜ ꯃꯦꯗꯤꯁꯤꯟꯒꯤ ꯑꯣꯐꯤꯁꯥꯔꯗꯣ ꯑꯗꯨꯅ ꯑꯅꯧꯧꯕꯩ ꯍꯤꯗ ꯑꯃꯨꯛ ꯊꯥꯔꯛꯄꯅꯦꯕ ꯁꯤ ꯁꯤ ꯂꯧꯗꯦ ꯁꯤ ꯂꯧꯗꯦ ꯌꯥꯔꯣꯏꯅ ꯃꯥꯒꯤꯗ ꯑꯁꯤꯅ ꯑꯃꯨꯛ ꯀꯃꯥꯏꯅ ꯇꯧꯒꯦꯗ ꯐꯥꯔꯃꯥꯁꯤꯗ ꯆꯠꯂꯦ ꯑꯗꯨꯒ ꯂꯧꯕꯁꯤꯗ ꯂꯨꯄꯥ ꯂꯤꯁꯤꯡ ꯑꯅꯤꯒ ꯆꯍꯨꯝꯃꯨꯛꯀꯤ ꯃꯌꯥ ꯁꯨꯃꯥꯏꯅ ꯇꯥꯕꯅꯦ ꯑꯣꯖꯥꯁꯦ ꯑꯁꯤꯅ ꯃꯦꯗꯤꯁꯤꯟꯒꯤ ꯏꯅꯦ ꯁꯤꯗ ꯍ ꯃꯊꯪ ꯃꯊꯪ ꯇꯦꯁ ꯀꯔꯤ ꯀꯔꯥ ꯕ꯭ꯂꯠ ꯇꯦꯁ ꯁꯨꯒꯔꯒꯤ ꯌꯨꯔꯤꯟꯒꯤ ꯑꯗꯒꯤ ꯑꯜꯇ꯭ꯔ ꯁꯥꯎꯟ ꯀꯔꯤ ꯀꯔꯥ ꯁꯤ ꯑ ꯇꯧꯕ ꯌꯥꯕ ꯇꯧꯔꯦ ꯇꯦꯁ ꯑꯅꯤꯈꯛꯇꯪꯗꯤ ꯋꯥꯠꯂꯤ ꯇꯧꯗꯧꯕ ꯇꯦꯁꯁꯦ ꯇꯦꯁ ꯑꯅꯤꯗꯨꯅ ꯍꯌꯦꯡ ꯇꯧꯔꯣꯅ ꯍꯥꯏꯔꯛꯏꯦ ꯥꯏ ꯇꯔꯈ ꯒꯥꯔꯤ ꯑꯃ ꯋꯥꯏꯔ ꯄꯨꯈꯠꯂꯛꯄꯅꯦꯕ ꯑꯁ ꯏꯃꯨꯡ ꯃꯅꯨꯡ ꯁꯦꯜ ꯊꯨꯝꯒ ꯄꯥꯏꯗꯕꯒ ꯌꯦꯡꯉ ꯄꯩꯁꯥ ꯂꯤꯁꯤꯡ ꯇꯔꯥꯃꯨꯛꯀꯤ ꯃꯌꯥꯗ ꯂꯣꯏꯁꯤꯟꯈ꯭ꯔꯕꯅꯦ ꯍꯧꯖꯤꯛꯁꯦ ꯑꯩ ꯍꯣꯁꯄꯤꯇꯥꯜꯗꯒꯤ ꯍꯥꯏꯦ ꯍꯊꯔꯛꯏꯅꯤ ꯀꯩꯅꯣ ꯑꯩ ꯉꯁꯥꯏꯐꯥꯎꯛꯇꯤ ꯆꯥꯛ ꯆꯥꯗꯕꯤꯗ ꯂꯩꯔꯤꯅꯦ
ꯥꯏ ꯇꯧꯔꯒ ꯃꯣꯏ ꯍꯣꯁꯄꯤꯇꯥꯜꯗ ꯂꯩꯍꯧꯔꯦ ꯑꯩꯈꯣꯏ ꯕꯣꯛꯇꯧ ꯍꯌꯦꯡ ꯉꯁꯤ ꯂꯩꯔꯅꯤ ꯑꯗꯨꯒ ꯍꯌꯦꯡꯁꯦ ꯍꯥꯏꯒꯗ꯭ꯔꯥ ꯈꯪꯗꯦ ꯍꯥꯏꯕ ꯉꯝꯗꯦ ꯑꯗꯣ ꯑꯥꯏ ꯁꯤꯌꯨꯒꯤ ꯆꯥꯔꯖꯁꯦ ꯄꯄꯥ ꯆꯅꯤ ꯆꯅꯤ ꯂꯧꯋꯦꯕ ꯄꯔ ꯗꯦꯗ
ꯎ
ꯍꯣꯏ ꯑꯗꯨꯒ ꯉꯁꯤ ꯑꯍꯥꯟꯕ ꯑꯦꯗꯃꯤꯠ ꯇꯧꯕꯒꯤꯗꯤ ꯐꯥꯏꯚ ꯍꯟꯗ꯭ꯔꯦꯠ ꯁꯤ ꯃꯣꯏ ꯂꯧꯒꯅꯦꯅ ꯍꯥꯏꯕ ꯑ
ꯑꯥ
ꯑꯗꯣ ꯌꯥꯝ ꯀꯨꯏꯅ ꯌꯥꯝ ꯀꯨꯏꯅꯕꯨꯗꯤ ꯂꯩꯇꯕꯗꯨꯕꯨꯗꯤ ꯃꯥꯟꯗ꯭ꯔꯦ ꯍꯥꯏꯗꯤ ꯃꯁꯥꯗꯣ ꯑꯗꯨꯝ ꯈꯔꯗꯤ ꯀꯟꯈꯠꯍꯧꯔꯦꯕ ꯑ ꯑꯍꯥꯟꯕꯗ ꯂꯥꯛꯄꯗꯨꯒ ꯍꯥꯏꯔꯨꯔꯗꯤ
ꯍꯣꯏꯅꯦ ꯍꯣꯏꯅꯦ
ꯑꯁ ꯍꯣꯁꯄꯤꯇꯥꯜꯒꯤ ꯊꯕꯛꯁꯤꯗꯤ ꯀꯣ ꯑꯁ ꯃꯤꯠ ꯅꯥꯒ ꯁꯦꯡꯗ꯭ꯔꯗꯤ ꯌꯥꯕꯖꯥꯠ ꯅꯠꯇꯦꯍꯦ ꯀꯣꯏꯆꯦꯜ ꯆꯦꯜꯂ ꯑꯃꯗ ꯑꯃꯨꯛ ꯆꯦꯜ ꯑꯃꯗꯝ ꯆꯦꯟ
ꯑꯗꯨꯅꯤ ꯍꯥꯏꯕꯗꯤ ꯃꯤ ꯌꯥꯝ ꯂꯩꯖꯗꯕ ꯁꯤꯒꯨꯝꯕꯗ ꯌꯥꯝꯅ ꯋꯥꯕ ꯑꯗꯨꯅꯦꯕ
ꯎꯝ ꯑꯗꯩ ꯑꯩꯈꯣꯏꯒꯤ ꯍꯛꯁꯦꯜꯒꯤ ꯀꯥꯔꯠꯇꯣ
ꯎꯝ
ꯑꯗꯨꯗꯣ ꯑꯗꯨꯗꯨꯁꯨ ꯑꯗꯨꯗꯣ ꯍꯛꯁꯦꯜ ꯀꯥꯠꯇꯣ ꯂꯩꯕ꯭ꯔꯥ ꯂꯩꯇꯕ꯭ꯔꯥ ꯉꯍꯥꯛꯇꯪꯁꯦ ꯑꯁ ꯁꯥꯕ꯭ꯔꯥ ꯁꯥꯗꯕ꯭ꯔꯥ ꯑꯗꯣ ꯑꯩꯈꯣꯏꯕꯣꯀꯥ ꯏꯩꯒꯁꯨ ꯂꯩꯃꯤꯟꯅ ꯇ꯭ꯔꯕꯃꯤꯅ ꯑꯩꯅꯁꯨ ꯐꯖꯅ ꯈꯪꯗ꯭ꯔꯦꯕ ꯑꯗꯨꯒ ꯎꯆꯤꯟ ꯅꯥꯆꯤꯅꯥ ꯀꯥꯔꯠꯇꯨꯕꯨꯗꯤ ꯂꯩꯔꯝꯃꯦ ꯑꯗꯨꯗꯨꯒ ꯑꯃꯨꯛ ꯀꯃꯥꯏ ꯇꯧꯒꯦ ꯍꯥꯏꯔ ꯀꯥꯔꯁꯦ ꯆꯦꯛ ꯇꯧꯐꯝꯗꯨ ꯀꯁꯤ ꯌꯥꯔꯤ ꯌꯥꯗꯦ ꯆꯠ ꯅ ꯆꯠꯅꯤꯗꯦꯅ ꯃꯣꯏ ꯑꯣꯐꯤꯁ ꯂꯩꯗꯅ ꯍꯣꯁꯄꯤꯇꯥꯜꯒꯤ ꯑꯗꯨꯗ ꯑꯃꯨꯛ ꯆꯠꯂꯒ ꯌꯦꯡꯉꯨꯔꯣꯅꯦ ꯌꯦꯡꯍꯟꯕ ꯆꯠꯄꯁꯤꯗꯅꯦ ꯑꯗꯨꯁꯨ ꯑꯃꯨꯛ ꯉꯁꯤ ꯁꯤ ꯉꯁꯤꯁꯦ ꯃꯣꯏ ꯀꯦꯝ ꯂꯩ ꯍꯥꯏꯕ꯭ꯔꯥ ꯁꯔꯚꯦ ꯑꯃ ꯆꯠꯈꯤ ꯍꯥꯏꯕ꯭ꯔꯥ ꯀꯩꯅꯣ ꯊꯣꯡ ꯂꯣꯟ ꯂꯩꯔꯝꯃꯤꯅꯦ ꯄꯩꯁꯥꯥꯁꯦ ꯄꯩꯁꯥꯥꯁꯦ ꯁꯞ ꯇꯧꯖꯒꯗꯕꯁꯦ ꯂꯣꯏꯅ ꯃꯄꯥꯟꯗꯩ ꯩꯉꯁꯤ ꯂꯩꯔꯤꯕ ꯍꯤꯗꯥꯛ ꯃꯌꯥꯝꯁꯦ
ꯑꯁ ꯕꯦꯔꯥꯅꯤ ꯗꯨ ꯃꯇꯨꯡꯗꯒꯤꯗꯤ ꯁꯤꯒꯨꯝꯕꯁꯦ ꯈꯣꯏ ꯃꯤꯑꯣꯏꯕꯒꯤ ꯑꯃ ꯂꯩꯌꯦꯕꯀꯣ ꯍꯥꯏꯗꯤ ꯊꯕꯛꯁꯦ ꯁ ꯗꯥꯛꯇꯔ ꯌꯧꯁꯤꯜꯂꯛꯑꯀꯥꯟꯗ ꯈꯤꯇꯪ ꯑꯝ ꯀꯥꯟꯅ ꯍꯥꯏꯕꯗꯤ ꯁꯤꯖꯤꯟꯅꯔꯝꯗꯥꯏꯗ ꯈꯤꯇꯪ ꯍꯥꯊꯨ ꯍꯥꯊꯨ ꯊꯕꯛ ꯇꯧꯕꯁꯦ ꯁꯤꯝꯇꯪ ꯊꯥꯗꯣꯛ ꯄꯤꯔꯒꯗꯤꯀꯣ ꯁꯤꯒꯨꯝꯕ ꯄ꯭ꯔꯣꯕ꯭ꯂꯦꯝ ꯁꯤꯡꯁꯦ ꯊꯣꯛꯣꯛ ꯍꯣꯏ ꯇꯔꯥ ꯅꯗꯤ ꯈ ꯂꯩꯦꯕꯀꯣ ꯍꯥꯏꯗꯤ ꯁꯝ ꯁꯝꯅ ꯇꯥꯟꯊꯣꯛꯀꯗꯕ ꯂꯩ ꯇꯥꯔꯒꯗꯤ ꯍꯥꯟꯅ ꯃꯥꯡꯖꯧꯕ ꯍꯥꯏꯇꯥꯔꯦ ꯋꯥ ꯊꯕꯛꯇ ꯊꯣꯛ ꯇ꯭ꯔꯤꯉꯩꯗ ꯇꯥꯟꯊꯣꯛꯑꯕ ꯇꯥꯔꯒꯗꯤ ꯍꯧꯖꯤꯛ ꯏꯇꯥꯎꯈꯣꯏꯅ ꯍꯥꯏꯇꯥꯔꯦ ꯃꯥꯥꯏꯌꯣꯛꯅꯔꯤꯕ ꯑꯋꯥꯕꯁꯤꯡꯁꯦ ꯁꯤꯁꯦ ꯈꯖꯤꯛꯇꯪ ꯋꯥꯔꯤꯣꯔꯤꯁꯨ ꯐꯒꯗ꯭ꯔꯅ ꯈꯜꯂꯤꯕ ꯑꯩꯍꯨ ꯈꯥꯟꯗ
ꯅ ꯃꯥ ꯇꯧ ꯄ ꯀꯥ ꯎꯆꯤꯤꯟ ꯅꯥꯆꯤꯟꯅ ꯂꯩꯝꯃꯦ ꯑꯗꯨꯃꯥꯏꯅ ꯇꯧꯔꯦ ꯍꯥꯏꯔꯒ ꯑꯃꯨꯛ ꯊꯣꯡ ꯑꯃꯨꯛ ꯂꯣꯜꯂꯝꯕꯗꯨꯗꯗꯒꯤꯗꯤ ꯍꯌꯦꯡ ꯇꯧꯔꯤ ꯁꯤꯗꯤ ꯍꯌꯦꯡ ꯇꯧꯇ ꯌꯥꯔꯣꯏꯅ ꯃꯣꯏꯅꯗꯤ ꯍꯥꯏꯍꯧꯋꯦ ꯍꯌꯦꯡ ꯗ ꯑꯃꯨꯛ ꯀꯔꯤ ꯍꯥꯏꯔꯛꯀꯗꯣꯏꯅꯣ ꯈꯪꯗꯦ ꯑꯩꯁꯦ ꯑꯃꯨꯛ ꯍꯌꯦꯡꯁꯦ ꯍꯥꯏꯒ ꯆꯠꯀꯗꯕꯅꯦꯕ ꯁꯤꯟꯊꯨ ꯀꯆꯦꯟꯁꯤꯟꯒ ꯑꯃꯒꯤ ꯑꯃꯨꯛ ꯇꯦꯁ ꯑꯃꯗ ꯑꯃꯨꯛ ꯆꯠꯄ ꯑꯃꯗ ꯑꯃꯛ ꯑꯁ ꯃꯤꯒ ꯌꯥꯝꯅ ꯌꯥꯝꯕꯠ ꯌꯥꯕ ꯖꯥꯠ ꯅꯠꯇꯦꯗ ꯍꯣꯁꯄꯤꯇꯥꯜꯗ ꯂꯩꯕꯁꯦ ꯑꯩꯈꯣꯏ ꯏꯃꯨꯡꯒꯤ ꯃꯤꯅꯒ ꯌꯥꯝꯗꯕꯅꯦ ꯃꯣꯏ ꯑꯥꯗꯥ ꯍꯧꯖꯤꯛ ꯂꯩꯍꯧꯔꯤꯗꯣ ꯃꯣꯏ ꯑꯅꯤꯃꯨꯛ ꯈꯛꯇꯅꯦꯕ ꯄꯦꯁꯦꯟꯒꯗꯤ ꯑꯍꯨꯝꯅꯦꯕ ꯂꯩꯍꯧꯔꯤꯗꯣ ꯑꯩ ꯍꯥꯏꯊꯔꯑꯝꯅꯦꯕ ꯑꯩꯗꯣ ꯍꯌꯦꯡ ꯑꯃꯨꯛ ꯂꯥꯛꯑꯒꯦ ꯑꯩ ꯉꯁꯤꯗꯤ ꯌꯨꯝꯗ ꯁꯣꯝꯗ ꯌꯨꯝ ꯊꯥꯗꯣꯛꯄ ꯌꯥꯗꯕꯅꯤꯅ ꯌꯨꯝꯒꯤ ꯊꯕꯛ ꯂꯩꯃꯤꯟꯅꯁꯤ ꯌꯨꯝꯒꯤꯗꯅ ꯑꯩꯅ ꯂꯣꯏꯅ ꯄꯥꯏꯔꯨꯔꯒꯦ ꯑꯗꯨꯒ ꯍꯌꯦꯡꯁꯦ ꯉꯇꯥꯅ ꯍꯥꯏꯒꯠꯂꯒꯦꯅ ꯍꯥꯏꯔꯝꯃꯒ ꯂꯥꯛꯏꯅꯦꯕ
ꯑ
ꯑꯗꯣ ꯑꯁ ꯍꯧꯖꯤꯛꯀꯥꯟꯁꯦ ꯎꯝ ꯍꯣꯁꯄꯤꯇꯥꯜ ꯁꯦ ꯌꯥꯝ ꯁꯤꯁꯇꯦꯝ ꯑꯅꯧꯕꯥ ꯌꯥꯝ ꯂꯩꯔꯝꯃꯦꯅꯦ ꯅꯨꯡꯉꯥꯏ ꯅꯨꯡꯉꯥꯏꯕ ꯑꯕꯥ ꯀꯥꯏꯅꯒ ꯃꯩ
ꯍꯣꯏ ꯑꯕ ꯑꯥ ꯌꯥꯝ ꯊꯤꯅ ꯐꯕꯅꯦ ꯑꯕꯠ ꯗꯗꯤ ꯑꯩ ꯑꯩꯒꯤꯁꯨ ꯅꯍꯟꯉꯣꯛꯇ ꯖꯦꯅꯤꯝꯁꯇꯅꯦ ꯋꯥꯔꯤ ꯑꯃ ꯂꯩꯌꯦ ꯂꯩꯔꯛꯀꯦꯕꯀꯣ ꯑꯗꯨ ꯍꯥꯎ ꯇ ꯁꯇ ꯖꯦꯅꯤꯝꯁꯇ ꯂꯥꯏꯌꯦꯡꯕ ꯆꯠꯄ ꯀꯥꯟꯗ ꯑꯩꯈꯣꯏꯁꯦ ꯐꯅ ꯀꯨꯏꯅ ꯇꯣꯀꯟ ꯑꯗꯨꯃꯥꯏꯅ ꯉꯥꯏꯅꯕꯒꯤ ꯂꯩꯈ꯭ꯔꯦꯀꯣ ꯂꯥꯁꯇꯣ ꯑ ꯅꯨꯄꯥ ꯑꯃꯅ ꯃꯣꯏꯁꯦ ꯐꯣꯟꯗ ꯏꯁꯀꯦꯟ ꯇꯧꯔ ꯇꯧꯔ ꯁꯨꯝ ꯊꯣꯛꯈꯤꯕ ꯍꯥꯏꯇꯥꯔꯦ
ꯑꯥ ꯃꯥꯅꯦ ꯃꯥꯅꯦ
ꯆꯪꯈꯤꯕ ꯑꯗ ꯑꯩꯅ ꯀꯔꯤꯅꯣ ꯇꯧꯔꯤꯁꯤꯕꯨꯅꯦꯁꯨ ꯁꯨꯝ ꯈꯜꯂꯦ ꯂꯥꯁꯇ ꯅꯥꯀꯟꯗ ꯃꯣꯏꯅ ꯄꯣꯁꯇꯔ ꯑꯃꯗ ꯐꯣꯇꯣ ꯀꯥꯞꯄꯤꯁꯦ ꯀꯔꯤꯒꯤꯅꯣ ꯆꯪ ꯊꯤꯔꯨꯕ ꯀꯥꯟꯗ ꯍꯧꯖꯤꯛꯀꯤ ꯑꯕꯥꯏꯗꯣ ꯑꯣꯏ ꯂꯩꯔꯝꯃꯦꯕ ꯑ ꯑꯩꯁꯨ ꯌꯨꯇꯨꯕꯇ ꯌꯦꯡꯉꯒ ꯀꯃꯥꯏꯅ ꯑꯐꯥꯁꯤ ꯃꯦꯟꯗꯣꯏꯅꯣ ꯀꯃꯥꯏꯅ ꯁꯦꯝꯗꯣꯏꯅꯣꯅ ꯑꯩ ꯑꯦꯀꯥꯎꯟꯁꯤꯡꯗꯣ ꯇꯞꯗꯤ ꯌꯦ ꯊꯦ ꯁꯗ ꯍꯥꯏꯔꯗꯤ ꯇꯁꯤꯝ ꯐꯩꯌꯦ ꯅꯥꯏꯟꯇꯤ ꯄꯔꯁꯦꯟ ꯐ꯭ꯔꯤ ꯏꯖꯨꯀꯦꯁꯟ ꯌ ꯄꯐꯛ ꯍꯥꯏ ꯃꯥꯁꯦ ꯃꯅꯨꯡꯗꯗꯤ ꯌꯨꯇ ꯌꯨꯇꯨꯞꯁꯦꯀꯣ ꯌꯥꯝ ꯐꯩꯌꯦ ꯀꯥꯟꯅꯕ ꯌꯥꯌꯥꯝ
ꯑꯗꯣ ꯑꯕꯥꯁꯦ
ꯎꯝ
ꯑꯩ ꯑꯩ ꯅꯣꯂꯦꯖ ꯂꯩꯇꯦꯕꯀꯣ ꯑꯩ ꯍꯥꯏꯈꯤꯕꯀꯣ ꯃꯣꯏ ꯍꯣꯁꯄꯤꯇꯥꯜꯒꯤ ꯃꯃꯥꯡꯗ ꯐꯝꯕ ꯃꯤ ꯀꯥꯡꯕꯨ ꯂꯩꯗꯅ ꯃꯣꯏꯗ ꯅꯠꯇ꯭ꯔꯁꯨ ꯑꯩꯈꯣꯏ ꯏꯁꯥꯅ ꯑꯗꯨꯝ ꯃꯦꯟꯁꯤꯟꯖꯔ ꯇꯧꯕꯁꯨ ꯌꯥꯕ꯭ꯔꯥ
ꯇꯧꯔꯤꯒ ꯕꯦꯁꯅꯤ
ꯑꯣ ꯍꯣ ꯍ ꯍꯣ
ꯕ ꯃꯁꯥ ꯃꯊꯗ ꯇꯣꯀꯟ ꯅꯝꯕꯔꯅꯦꯕ ꯗꯨꯀꯥꯟ ꯑꯃꯣ ꯄꯥꯔꯈꯅꯗꯤꯒꯦ ꯀꯧꯗꯅꯦꯕ
ꯑꯁ ꯑꯗꯨꯗꯤ ꯏꯁꯀꯦꯟꯅꯔꯗꯨꯗꯣ ꯑꯩꯈꯣꯏꯅ ꯇꯧꯖ ꯌꯥꯕꯅꯤꯅꯦ ꯃꯤ ꯀ꯭ꯌꯨꯗꯣ ꯂꯦꯡꯗ꯭ꯔꯁꯨ
ꯃꯥꯅꯦ ꯑꯚꯥ ꯂꯩꯔꯒꯗꯤ ꯈ꯭ꯋꯥꯏ ꯕꯦꯁꯅꯦ ꯑꯚꯥ ꯑꯩꯁꯦ ꯑꯕꯥꯥ ꯂꯣꯏꯅꯃꯛ ꯑꯦꯀꯥꯎꯟ ꯁꯦꯝꯂꯈ꯭ꯔꯦꯕ ꯏꯇꯥꯎꯕꯤꯒꯤ ꯁꯦꯝꯗ꯭ꯔꯤꯕꯣ
ꯑꯩꯁꯨ ꯁꯦꯝꯃꯦꯍꯥꯟ ꯑꯩꯗꯤ ꯈꯪꯗꯦ ꯆꯠꯇꯕꯅꯤꯅ ꯃꯣꯏꯒꯤ ꯐꯝꯕ ꯀꯥꯡꯒꯨꯗꯣ ꯃꯣꯏꯗ ꯑꯣꯏꯅ ꯁꯦꯝꯃꯦꯕ ꯀ꯭ꯌꯨꯒ ꯁꯥꯡꯅ ꯂꯦꯞꯄꯒ ꯌꯥꯎꯔꯒ
ꯑꯗꯨ ꯇꯧꯔꯤꯗ ꯑꯗꯨ ꯈꯪꯗꯕꯒꯤꯕꯨꯗꯤ ꯑꯗꯨꯅ ꯑꯩꯈꯣꯏꯁꯨ ꯑꯗꯨꯃꯥꯏꯅ ꯇꯧꯒꯦꯅ ꯇꯧꯔꯝꯃꯦꯕꯀꯣ ꯑꯩꯈꯣꯏ ꯈꯨꯗꯛꯇ ꯐꯣꯟꯗ ꯇꯧꯖꯕꯗꯒꯤ
ꯑꯗꯣ ꯑꯩꯅ ꯈꯪꯅꯤꯡꯉꯤꯁꯦ ꯅꯍꯥꯟ ꯃꯤ ꯑꯃꯒꯤ ꯑꯦꯀꯥꯎꯟ ꯁꯦꯝꯕꯅꯤꯗꯅ ꯑꯗꯨ ꯃꯊꯪꯗ ꯑꯩꯅ ꯑꯩ ꯏꯁꯥꯒꯤ ꯌꯦꯡꯒꯦ ꯍꯥꯏ ꯇꯥꯔꯗꯤ ꯍꯧꯖꯤꯛꯀꯤ ꯑꯩꯈꯣꯏ ꯑꯕꯥꯁꯤꯗꯤ ꯑꯗꯨꯝ ꯆꯪꯉꯒ ꯌꯥꯒꯗ꯭ꯔꯥ ꯅꯠꯇ꯭ꯔꯒ ꯑꯃꯨꯛ
ꯑꯇꯣꯞꯄ ꯕꯥꯁꯥ ꯃꯥ ꯁ꯭ꯋꯥꯏꯒꯩ ꯋꯟꯁ ꯅꯪ ꯗꯤꯚꯥꯏꯁ ꯑꯃꯅ ꯃꯤ ꯑꯃꯒꯤ ꯅꯠꯇ꯭ꯔꯥꯒꯅ ꯅꯪꯒꯤ ꯗꯤꯚꯥꯏꯁꯇꯣ ꯀꯛꯊꯠꯂꯒ ꯃꯤ ꯑꯇꯣꯞꯄꯒꯤ ꯑꯃꯨꯛ ꯍꯥꯞꯆꯤꯟ ꯇꯥꯕ
ꯑꯕꯁꯦ ꯑꯃꯨꯛ ꯀꯛꯊꯠꯂꯒ ꯑꯃꯨꯛ ꯅꯧꯅ ꯏꯟꯁ꯭ꯇꯥꯜ ꯇꯧꯒꯗ꯭ꯔꯥ ꯑꯗꯨꯗꯤ
ꯏꯟꯁ꯭ꯇꯥꯜ ꯇꯧꯔꯣꯏꯕꯀꯣ ꯖꯁ ꯂꯣꯛ ꯑꯥꯎꯠ ꯇꯧꯊꯣꯛꯀꯗꯕ ꯍꯥꯏꯇꯥꯔꯦ ꯑꯦꯀꯥꯎꯟꯠ ꯗꯣ ꯂꯣꯒ ꯑꯥꯎꯠ ꯅꯪꯅ ꯍꯥꯞꯅꯤꯡꯉꯤꯕ ꯃꯤꯗꯣ ꯑꯗꯨꯒꯤ ꯐꯣꯟ ꯅꯝꯕꯔꯗ ꯑꯗꯨꯒꯤꯗꯤ ꯏꯇꯧꯕꯤ ꯑꯗꯨꯝ ꯍꯡꯉꯛꯑꫭ ꯃꯇꯨꯡꯗ ꯑꯩ ꯐꯖꯅ ꯇ꯭ꯔꯥꯏ ꯇꯧ ꯑꯩ ꯑꯕꯒꯤ ꯃꯇꯥꯡꯗ ꯐꯖꯟꯅꯥ ꯋꯥꯏꯜꯗ ꯑꯦꯁꯄꯦꯛꯇ ꯑꯩ ꯈꯣꯟ ꯈꯪꯉꯦꯕꯀꯣ ꯑꯗꯨꯅꯤ ꯑꯦꯅꯤꯇꯥꯏꯝ ꯗꯥꯎꯠ ꯂꯩꯕ ꯌꯥꯎꯔꯒꯁꯨ ꯑꯗꯨꯝ ꯑꯩꯉꯣꯟꯗ ꯐꯣꯟ ꯎꯝ ꯇ꯭ꯋꯔꯣꯕ ꯀꯣ ꯑꯩ ꯑꯗꯨꯒꯤ
ꯑꯁ ꯑꯩꯗꯤ ꯅꯍꯥꯟ ꯈꯪꯗꯗꯅ ꯀ꯭ꯌꯨ ꯒ ꯁꯥꯡꯅ ꯂꯦꯞꯄ ꯌꯥꯎꯔꯤꯅꯤꯅꯦ
ꯍꯣ ꯍꯣ ꯍꯣ
ꯑꯗꯨꯗꯤ ꯍꯣꯁꯄꯤꯇꯜꯗ ꯑꯩꯈꯣꯏ ꯏꯁꯥ ꯏꯊꯟꯇ ꯀꯛꯆ ꯌꯥꯔ ꯑꯅꯦ ꯑꯕꯕꯥ ꯑꯩꯁ ꯑꯩꯈꯣꯏ ꯐꯣꯟ ꯗ ꯌꯥꯎꯖꯔꯕꯅꯤꯅ
ꯁ꯭ꯀꯦꯅꯔ ꯗꯣ
ꯑꯥ
ꯈ꯭ꯋꯥꯏꯗꯒꯤ ꯍꯦꯟꯅ ꯁꯟꯝꯕ ꯍꯥꯏꯇꯥꯥꯔꯒꯗꯤ ꯃꯣꯏꯒꯤ ꯑꯕꯥꯒꯤ ꯄꯣꯁꯇꯔ ꯑꯃ ꯂꯩꯍꯧꯋꯤꯗꯅ ꯑ ꯄꯣꯁ ꯇꯔꯗꫭ ꯑꯩꯈꯣꯏꯅ ꯐꯣꯇꯣ ꯀꯥꯞꯄꯛ ꯑꯦꯗꯅ ꯑꯗꯨꯒ ꯑꯕꯕꯥꯁꯦ ꯑꯩꯈꯣꯏꯅ ꯁꯦꯝꯃꯅꯤꯗꯅꯀꯣ ꯁꯝꯅ ꯑꯩ ꯉꯁꯤ ꯑꯕꯥ ꯁꯦꯝꯕ ꯂꯣꯏꯔꯦꯕ ꯑꯦꯀꯥꯎꯟꯁꯦꯀꯣ ꯑꯗꯒꯤ ꯄꯣꯁꯇꯔꯁꯦ ꯊꯥꯍꯜꯂꯦꯕ
ꯑꯥ
ꯏꯃ ꯍꯥꯏ ꯇꯔꯦ
ꯎꯝ
ꯃꯣꯏꯅ ꯉꯔꯥꯡ ꯊꯥꯔꯤꯕ ꯄꯣꯁꯇꯣꯗꯒꯤ ꯏꯁꯀꯦꯟ ꯇꯧꯔꯒ ꯑꯗꯨꯝ ꯌꯨꯝꯗ ꯂꯩ ꯂꯩꯅ ꯍꯥꯏꯇꯥꯥꯔꯦ
ꯍꯈꯣꯏꯅꯦ
ꯀ ꯅꯝꯕꯔꯗꯨꯣꯝ ꯐꯪꯕꯔ ꯑꯥꯗ ꯆꯠꯅꯔꯒ ꯑꯃꯨꯛ ꯐꯣꯇꯣ ꯀꯥꯞꯅꯔꯨꯗꯒꯁꯨ
ꯑꯁ ꯑꯗꯨꯗꯤ ꯌꯥꯝ ꯅꯨꯡꯉꯥꯏꯕ ꯌꯥꯝ ꯅꯨꯡꯉꯥꯏꯔꯕ ꯖꯥꯠꯅꯤꯅꯦ
ꯁꯤ ꯁꯤꯒꯤ ꯊꯕꯛꯁꯤꯗꯤ ꯄꯥꯛꯅꯗꯤ ꯇꯧꯅꯗꯕꯅꯦꯕ ꯃꯤꯅ ꯑꯖꯣꯛ ꯅꯣꯂꯦꯖꯁꯦ ꯑꯩꯅ ꯁꯨꯝ ꯑꯩꯒꯤ ꯑꯣꯏꯕ ꯑꯦꯛꯁꯄꯤꯔꯦꯟꯁꯇ ꯍꯥꯏꯇꯥꯔꯦ ꯐꯪꯄꯅꯦꯕ ꯁꯝ ꯁꯣꯝꯅ ꯅꯪꯁꯦ ꯃꯃꯥꯡꯗꯁꯨ ꯌꯦꯡꯉꯨꯔꯦꯕꯀꯣ
ꯑꯥ
ꯃꯃꯥꯡꯗ ꯉꯁꯤꯁꯤ ꯅꯨꯃꯤꯠ ꯊꯥ ꯑꯃꯒꯤ ꯃꯃꯥꯡꯗ ꯅꯪꯁ ꯌꯦꯡꯈꯦꯕ ꯑꯃꯨꯛꯀꯁꯨ ꯌꯦꯡꯕ ꯆꯠꯇꯣꯔꯦꯕ ꯑꯁꯨ ꯑꯦ ꯑꯗꯨꯗꯝ ꯃꯃꯥꯡꯒꯥ ꯁꯨꯝ ꯃꯃꯥꯡ ꯕꯕꯥꯒꯤꯗ ꯏꯁꯀꯦꯟ ꯇꯧꯈꯤꯕ ꯃꯣꯏꯒꯤ ꯍꯣꯁꯄꯤꯇꯥꯜ ꯃꯃꯥꯡ ꯊꯦꯠꯄ ꯄꯣꯁꯇꯔꯗ ꯅꯪꯅ ꯐꯣꯇꯣ ꯀꯥꯞꯁꯟ ꯀꯥꯞꯄꯁꯦ ꯌꯥꯎꯔꯝꯃꯦꯅ ꯈꯥꯒ ꯑꯇꯩꯇꯥꯔꯗꯤ ꯅꯪ ꯂꯣꯏꯅ ꯁꯦ ꯁꯤ ꯌꯨꯝꯗꯒꯤ ꯇꯌꯥꯔꯤ ꯇꯧꯕ ꯅꯨꯃꯤꯠꯇꯨꯗ ꯍꯥꯏꯇꯥꯔꯦ ꯑꯦ ꯑꯦ ꯑꯌꯨꯛ ꯍꯦꯛ ꯇꯨꯝꯠꯄꯒ ꯑꯗꯨꯅ ꯑ